ꯆꯥꯕ꯭ꯔꯣ ꯑꯥ ꯇꯥꯕ꯭ꯔꯣ
ꯇꯥꯔꯦ
ꯇꯥꯕ꯭ꯔꯣ ꯍꯥꯏꯗ꯭ꯔꯒ ꯆꯥꯕ꯭ꯔꯣ
ꯇꯥꯔꯦ ꯇꯥꯔꯦ
ꯍꯝ ꯂꯟꯁꯗꯤ ꯑꯗꯨ ꯑꯣꯐꯤꯁꯇ ꯇꯧ ꯇꯧꯒꯦꯔꯥ ꯌꯨꯝꯗ ꯇꯧꯒꯦꯔꯥ
ꯑꯩ ꯍꯣꯔꯦꯟ ꯉꯥꯛꯇꯪ ꯂꯩꯔꯒ ꯆꯥꯒꯅꯤ ꯀꯩꯅꯣ ꯉꯁꯤꯗꯤ ꯆꯥꯛ ꯆꯥꯔꯛꯑꯦ ꯀꯩꯅꯣ ꯕ꯭ꯔꯦꯛꯐꯥꯁ ꯈꯔ ꯇꯧꯔꯛꯑꯦ
ꯍꯦꯚꯤ ꯑꯣꯏꯕ꯭ꯔꯣ
ꯌꯦꯔꯨꯝ ꯌꯦꯔꯨꯝ ꯃꯔꯤ ꯆꯥꯔꯦ
ꯑꯣ ꯑꯣ ꯅꯪ ꯉꯁꯥꯏ ꯍꯥꯏꯈ꯭ꯔꯦ ꯉꯁꯥꯏ ꯍꯥꯏꯗꯣ ꯑꯩꯗꯤ ꯀꯥꯎꯈ꯭ꯔꯦꯕ ꯑꯩꯒꯤ ꯕ꯭ꯔꯦꯟꯁꯦ ꯌꯥꯗꯦ ꯅꯪ ꯍꯥꯏꯗꯤ ꯍꯥꯏꯈ꯭ꯔꯦꯕ ꯑꯩꯅ ꯑꯀꯥꯎꯕ
ꯋꯥꯗꯣ ꯑꯃꯨꯛ ꯑꯅꯤꯔꯛ ꯍꯟꯅ ꯍꯥꯏꯕ ꯌꯥꯗ꯭ꯔꯣ
ꯑꯍꯥꯏ ꯌꯥꯏꯌꯦ ꯌꯥꯏꯌꯦ ꯀꯗꯧꯔꯤꯅꯣ ꯍꯧꯖꯤꯛꯇꯤ ꯀꯔꯤ ꯇꯧꯔꯤꯅꯣ ꯍꯧꯖꯤꯛ ꯃꯔꯨꯞꯀꯤ ꯌꯨꯝꯁꯨꯂꯥꯏ ꯍꯥꯏꯔꯦ ꯑꯗꯨꯒ
ꯁꯥꯏꯍꯦ ꯅꯨꯡꯁꯥ ꯊꯣꯛꯇꯦ ꯍꯥꯏꯁꯨ
ꯀꯥꯍꯧꯕ꯭ꯔꯣ
ꯀꯍꯣꯄꯦ ꯀꯍꯨꯝꯄꯦ
ꯎꯝ ꯌꯥꯝ ꯐꯩꯌꯦ ꯉꯥꯏꯈꯣ ꯅꯪ ꯁꯤꯇꯥꯐꯤꯜꯒꯤ ꯇꯧꯕꯗꯣ ꯑꯣꯐꯔꯒꯨꯝꯕ ꯂꯩꯔꯗꯤ ꯍꯥꯏꯔꯛ ꯑꯣ
ꯅꯪ ꯀꯔꯤ ꯀꯔꯤ ꯁꯤꯖꯤꯟꯅꯒꯦ ꯍꯧꯖꯤ ꯀꯇꯥ ꯐꯤꯕꯗꯣ
ꯑꯩ ꯀꯥꯎ꯭ꯔꯦꯣꯏ ꯀꯏꯔꯦ ꯄꯥꯏꯗꯕ ꯅꯍꯥꯟ ꯈꯥꯏ ꯄꯥꯏꯕꯗꯣ ꯑꯩ ꯀ꯭ꯔꯤ ꯀ꯭ꯔꯤ ꯄꯥꯏꯕ꯭ꯔꯥꯁꯨ ꯍꯥ ꯈꯪꯗ꯭ꯔꯦ
ꯖꯤꯟꯇꯦꯜ ꯁ ꯏꯁꯀꯤꯟ ꯀ꯭ꯂꯤꯟꯖꯔ ꯑꯣꯏꯂꯤ ꯁ꯭ꯀꯤꯟ ꯀ꯭ꯂꯤꯟꯖꯔ
ꯑꯩꯒꯤ ꯑꯩ ꯑꯩꯒꯤ ꯃꯥꯏꯗꯤ ꯗ꯭ꯔꯥꯏ ꯑꯣꯏꯕꯅꯦꯕ ꯋꯥ ꯀ꯭ꯂꯤꯟ ꯁꯥꯔꯗꯤ ꯑꯃ ꯄꯥꯏꯕꯅꯦ ꯑꯣ
ꯃꯩꯁꯄꯥꯥꯖꯤꯡ ꯀ꯭ꯔꯤ ꯃꯁꯀꯔꯁꯤꯡꯒꯁꯟ ꯂꯩ
ꯑꯣ ꯇꯥꯡꯉꯦꯕ ꯃꯣꯏꯗꯣ ꯑꯣꯟꯂꯥꯏꯟꯗ ꯌꯦꯡꯉꯒ ꯃꯤꯟꯇ꯭ꯔꯥꯒꯨꯝꯕꯗ ꯌꯦꯡꯕ ꯆꯪꯕꯗ ꯇꯥꯡꯉꯦꯕ ꯏꯃꯦꯜꯗꯣ ꯈꯖꯤꯛ ꯈꯖꯤꯛꯇꯪ ꯑꯣꯏꯔꯁꯨ ꯄ꯭ꯔꯥꯏꯖꯇꯣ ꯋꯥꯡꯉꯦꯕ ꯑꯗꯨꯒꯤ ꯑꯁ ꯑꯗꯨꯝ ꯌꯦꯡꯉꯦꯅꯒ ꯂꯧꯒꯗꯕꯅꯦ ꯑꯩꯈꯣꯏꯗꯣ ꯍꯥꯏꯕꯗꯤ ꯏꯁꯇꯨꯗꯦꯟꯁ ꯑꯣꯏꯕꯅꯤꯅ ꯀ ꯍꯥꯏꯁꯤꯔꯥꯔꯦꯟꯁꯨ ꯂꯩꯑꯌꯦ ꯑꯗꯨ ꯑꯣꯏꯔꯣꯏꯒꯤ ꯎꯝ ꯑꯗꯨꯒꯨꯝꯕꯗꯣ ꯂꯧꯈ꯭ꯔꯗꯤ ꯍꯣꯏ ꯆꯥꯅꯤꯉꯥꯏ ꯀꯩ ꯇꯧꯅꯤꯉꯥꯏꯗꯣ ꯂꯩꯇ꯭ꯔꯕ ꯑꯗꯨꯒꯤ ꯑꯗꯨꯝ ꯌꯦꯡ ꯌꯦꯡꯒ ꯂꯧꯗꯕ ꯃꯤꯅ ꯇꯧꯕꯅꯦꯕ ꯑꯩ ꯐꯊ ꯆꯥ ꯁꯦ
ꯎ ꯅꯥꯀꯨꯞꯄꯤ ꯂꯩꯒꯗꯕꯗꯣ ꯂꯩꯊꯣꯛꯑꯗꯤ ꯅꯠꯇ꯭ꯔꯥ
ꯑꯩ ꯈꯪꯗꯦ ꯈꯧꯅꯤꯡꯗꯦ ꯑꯦ ꯁꯤꯒꯤ ꯋꯥ ꯥꯏꯁꯨ ꯍ ꯍꯂꯣ ꯃꯥꯏ ꯀ
ꯅꯥꯀꯨꯞꯄꯤ ꯆꯥꯕꯁꯤꯡꯁꯦ ꯑꯁ ꯑꯁꯦꯡꯕꯅꯦ ꯀꯣ ꯑꯩꯈꯣꯏ ꯂꯩꯀꯥꯏꯒꯤ ꯂꯩꯁꯥꯕꯤꯁꯤꯡꯁꯤꯗꯤ ꯀꯃꯥꯏꯅ ꯆꯥꯏ ꯈꯪꯕ ꯃꯣꯏꯗꯤ ꯀꯛꯁꯨ ꯀꯛꯇ꯭ꯔꯦ ꯑꯗꯣ
ꯑꯣ ꯑꯗꯨ ꯅꯍꯥꯎꯅꯦ ꯦꯁꯤꯔꯥ ꯇꯨꯝ ꯀꯥꯛꯇꯕꯤꯗ ꯇꯨꯝ ꯅꯥꯀꯣꯄꯤꯗꯣ ꯃꯆꯥꯥꯖ ꯇꯧꯔ ꯃꯆꯥꯖ ꯇꯧꯔꯗꯤ ꯑꯗꯨꯝ ꯁꯣꯐ ꯑꯣꯏꯌꯦ ꯅ ꯅꯥꯀꯣꯄꯤꯗꯣ ꯑꯗꯨꯒꯤ ꯑꯁ ꯍꯥꯎꯕꯅꯦ
ꯎꯝ ꯎꯝ
ꯌꯥꯝ ꯍꯥꯎꯕꯅꯤ ꯅꯪ ꯆꯥꯕ ꯐꯪꯗꯕꯒꯤꯅꯦ ꯑꯗꯣ
ꯒꯣꯏ ꯆꯪꯅ ꯁꯥꯏꯕꯗꯧ ꯃꯥꯜꯂꯦꯅꯦ
ꯍꯅꯨ ꯑꯗꯨꯝ ꯇꯧꯔꯣꯏ ꯑꯗꯨꯝ ꯈꯨꯠꯅ ꯃꯦꯠꯂꯒ ꯑꯗꯨꯝ ꯐꯖꯅ ꯀꯥꯝ꯭ꯔꯗꯤꯀꯣ ꯃꯊꯟꯇ ꯑꯗꯨꯝ ꯁꯣꯐ ꯑꯣꯏꯕꯅꯦꯕ ꯑꯁꯤꯆꯅ ꯃꯇꯣ ꯐꯥꯏ ꯂꯧꯕꯒꯤ ꯇꯥꯏꯞꯇ
ꯣ ꯆꯥꯕꯗꯣ ꯔꯧꯔꯨꯗꯣ ꯕꯣꯏꯕꯅꯤꯅꯦ ꯌꯥꯝ ꯆꯥꯕꯅꯦ
ꯏꯃꯥꯟꯅꯕꯤꯁꯨ ꯑꯩ ꯃꯅꯥꯛꯇ ꯇꯧꯔꯒ ꯐꯤꯔꯣꯟꯜꯗꯨꯔꯤꯅꯣ ꯇꯧꯔꯦ ꯑꯩꯈꯣꯏ ꯂꯣꯏꯅꯥꯥꯡꯉ ꯂꯩꯌꯦ
ꯑꯝ
ꯏꯃꯥꯟꯅꯕꯤ ꯑ ꯌꯥꯔꯦ ꯁꯤ ꯇꯣꯄꯤꯁꯅꯣ ꯃꯥꯏꯁꯨ ꯑꯣꯐ ꯇꯧꯕꯤꯌꯨ ꯍꯥꯏꯔꯔꯕꯣ
ꯑ ꯀꯌꯥꯃꯨꯛꯁꯨ ꯁꯥꯕꯀꯣ
ꯑꯣ ꯁꯉꯦꯨꯝꯃꯦ ꯑꯩꯣꯏ ꯍꯧꯖꯤꯛꯇꯤ ꯑꯩꯈꯣꯏꯗꯤ ꯔꯨꯝꯗ ꯂꯩꯕꯅꯤꯅꯀꯣ ꯥꯎ ꯐ꯭ꯂꯥꯏ ꯑꯣꯟꯁꯨꯗ ꯔ꯭ꯔꯣ ꯍꯥꯎꯕ ꯑꯣꯟꯁꯨꯗ ꯔ꯭ꯔꯣ
ꯄ ꯂꯣꯅ ꯅꯪꯒꯥꯥ ꯑꯃꯨꯗ
ꯑꯩ ꯈꯪꯗꯦ ꯍꯧꯖꯤꯛ ꯍꯥꯏꯕ ꯋꯥꯗꯣ ꯑꯩꯒꯗꯤ ꯍꯥꯏꯕ꯭ꯔꯥ ꯀꯥꯎꯈ꯭ꯔꯦ ꯑꯗꯨꯁꯨ ꯄꯤꯡꯒꯨꯝꯕꯁꯨ ꯂꯩꯕ ꯅꯠꯇ꯭ꯔꯣ ꯅꯪꯒꯤ ꯀꯨꯏꯔꯦ ꯅꯪ ꯍꯥꯞꯇꯕꯜꯂꯥ ꯁꯦꯌꯔ ꯈꯠꯇ꯭ꯔꯦꯗꯤ ꯁꯦꯌꯔ ꯍꯥꯞꯇꯦ ꯅꯪ ꯑꯗꯨ ꯁꯥꯠꯇ꯭ꯔꯣ ꯄꯤꯈ꯭ꯔꯣ ꯆꯥꯎꯋꯦ ꯃꯥꯗꯤ ꯄ꯭ꯔꯦꯒꯅꯦꯟ ꯑꯣꯏꯕꯅꯤꯅ ꯍꯣꯏ ꯍꯥꯏꯁꯤꯔꯥ ꯑꯗꯨꯁꯨ ꯀꯣꯆꯤꯡ ꯂꯧꯔꯒ ꯇꯝꯕꯅꯦ ꯄꯥꯛꯇ ꯉꯝꯕ ꯅꯠꯇꯦ ꯊꯥ ꯑꯃꯗ ꯂꯤꯁꯤꯡ ꯑꯅꯤ ꯑꯅꯤ ꯄꯤꯔꯒ ꯇꯝꯕꯅꯦ ꯑꯩꯗꯣ ꯆꯨꯈꯤꯉ ꯑꯦ ꯅꯪꯗꯤ ꯉꯥ ꯐꯥꯕ ꯆꯠꯀꯅꯤ ꯌꯥꯝ ꯅꯨꯡꯉꯥꯏꯌꯦ
ꯆꯥꯛꯁꯦ ꯃꯨꯛ ꯂꯈꯅ ꯑꯩ
ꯑꯣ ꯈꯔ ꯑꯃꯨꯛ ꯆꯥꯔ ꯀꯔꯤꯅꯣꯗ ꯑꯣ ꯄꯦꯛ ꯃꯥꯁꯔ ꯕꯕꯥ ꯅꯪ ꯆꯥꯎꯒ ꯂꯥꯏꯔꯤꯛ ꯑꯩ ꯁꯤꯠꯅꯤꯡꯉꯥꯏ ꯍ ꯍ ꯁꯤꯠꯅꯤꯡꯉꯥꯏ ꯍꯥꯏ ꯁꯦꯠꯅꯤꯡꯉꯥꯏ ꯍꯥꯏꯗ꯭ꯔꯒ ꯁꯦꯠꯅꯤꯡꯉꯥꯏ ꯍꯥꯏꯌꯦ ꯍꯥꯏꯌꯦꯦ
ꯉꯥꯡ ꯑꯩ ꯐꯣꯟ ꯇꯧꯕꯗꯀꯣ ꯑꯩꯗ ꯒꯥꯔꯤ ꯊꯧꯔ ꯂꯩꯕꯗ ꯏꯃꯥꯟꯅꯕ ꯑꯩꯈꯣꯏ ꯏꯁꯇꯥꯐ ꯅꯨꯄꯥ ꯑꯃꯗ ꯋꯥꯔꯤ ꯁꯥꯟꯅꯍꯟꯕ ꯈꯕ
ꯑꯣ ꯑꯣ ꯑꯣ ꯉꯥꯡꯕ ꯉꯥꯡꯕ ꯍꯩꯕ꯭ꯔꯥ
ꯍꯌꯦꯨꯕꯨꯨꯗꯤ ꯍꯌꯦꯡ ꯃꯐꯝ ꯍꯥꯏꯒꯅꯣ ꯍꯥꯏꯔꯒ ꯃꯥꯗꯤ ꯀꯗꯥꯏꯅꯤ ꯃꯥꯅ ꯊꯣꯛꯎ
ꯑꯦ ꯑꯩꯗꯤ ꯑꯌꯥꯝꯕꯗ ꯑꯗꯨꯝ ꯍꯥꯏꯅꯣ ꯍꯥꯏꯕꯗꯤꯁꯤꯔ ꯑꯁꯤꯒꯨꯝꯕ ꯑꯦꯂꯥꯎ ꯇꯧꯔꯗꯤ ꯌꯥꯏ ꯍꯥꯏꯕꯅꯤ ꯃꯤꯒꯤ ꯂꯩꯐꯝꯒꯨꯝꯕ ꯈꯪꯉꯗꯤ ꯂꯥꯛ ꯇꯣꯄꯤꯛꯇꯣ ꯋꯥꯔꯤ ꯁꯥꯟꯅꯕ ꯅꯨꯡ ꯍꯦꯟꯅ ꯅꯨꯡꯉꯥꯏꯒꯅꯦꯕ ꯑꯗꯨꯁꯨ ꯍꯥꯏꯒꯅꯨ ꯍꯥꯏꯌꯦ ꯎꯝ
ꯃꯔꯝ ꯑꯃ ꯂꯩꯕꯤꯔꯤꯅꯤꯅ ꯍꯥꯏꯅꯣ ꯍꯥꯏꯕꯗ
ꯍꯣꯏ ꯑꯗꯨꯨꯗꯤ ꯆꯨꯝꯗꯦ ꯆꯨꯝꯃꯦ ꯑꯗꯨ ꯑꯣꯏꯔꯁꯨ
ꯎꯝ
ꯂꯩꯥꯏꯅꯥ
ꯎꯝ
ꯇꯣꯄꯤꯛꯇꯣ ꯅꯨꯡꯉꯥꯏꯍꯟꯁꯦ ꯍꯥꯏꯔꯗꯤ ꯑꯗꯨꯒꯨꯝꯕꯗꯣ ꯍꯥꯏꯕ ꯌꯥꯔꯗꯤ ꯑꯗꯨꯝ ꯑꯗꯨꯗ ꯑꯗꯨꯃꯥꯏꯅ ꯇꯧꯕꯅꯦ ꯑꯗꯨꯗ ꯀꯔꯤ ꯂꯩꯕ꯭ꯔꯥ ꯑꯗꯨ ꯇꯧꯕ꯭ꯔꯥ ꯍꯥꯏꯕꯗꯣ ꯋꯥꯔꯤꯗꯨ ꯑꯗꯨꯝ ꯁꯥꯡꯍꯟꯕ ꯌꯥꯏꯌꯦꯅ
ꯃꯥꯅꯦ ꯃꯥꯅꯦ ꯑꯗꯨꯕꯨꯗꯤ ꯈꯡꯗꯦꯗ ꯅꯣꯏ ꯑꯦꯛꯁꯄꯤꯔꯤꯌꯦꯟꯁ ꯂꯩꯕꯅꯤꯅ ꯅꯣꯏꯅ ꯍꯂꯛꯄ
ꯑꯣ ꯑꯦꯛꯁꯄꯤꯔꯤꯌꯦꯟꯁꯀꯤ ꯋꯥꯗꯤ ꯂꯩꯌꯦ ꯍꯥꯏꯕ ꯅꯠꯇꯦꯗ ꯂꯣꯏ ꯃꯤ ꯅꯪ ꯇꯣꯉꯥꯟꯅ ꯂꯩ ꯑꯩ ꯇꯣꯉꯥꯟꯅ ꯂꯩꯌꯦ ꯑꯩꯅ ꯅꯡꯒꯤ ꯂꯩꯀꯥꯏꯒꯤ ꯃꯔꯝꯗ ꯈꯡꯗꯦ ꯅꯡꯅ ꯑꯩꯒꯤ ꯂꯩꯀꯥꯏꯒꯤ ꯃꯔꯝꯗ ꯈꯡꯗꯦꯅ ꯑꯗꯨꯗꯥ ꯑꯗꯨꯝ ꯍꯡꯔꯥ ꯉ ꯉꯥꯡꯅꯕ ꯌꯥꯏ ꯍꯥꯏꯕꯗ ꯀꯔꯤꯅꯣ ꯅꯨꯄꯥ ꯈꯔꯗꯤ ꯀꯔꯤꯔꯥ ꯑꯁꯤ ꯀꯔꯤꯌꯥ ꯑꯦꯞꯁꯇ ꯀꯣꯜ ꯇꯧꯔꯛ ꯑꯅꯤ ꯁꯥꯕꯗ ꯀꯔꯤꯔ ꯀꯣꯜꯖꯔꯒ ꯆ ꯀꯦ
ꯑꯁꯤ ꯑꯁꯤꯒꯤꯁꯦ ꯑꯩ ꯑꯗꯨꯝ ꯍꯥꯏꯔꯨꯗ ꯀꯥꯏꯗ꯭ꯔꯗ ꯑꯩ ꯁꯝꯃꯤꯠ ꯇꯧꯔꯣꯏꯒꯦ
ꯍꯥ ꯇꯧ ꯑꯣ ꯎ ꯁꯤꯗ ꯀꯣꯜ ꯇꯧꯔꯛꯑꯒ ꯑꯗꯨꯝ ꯆꯨꯝꯅ ꯁꯨꯝ ꯋꯥꯔꯤ ꯁꯥꯟꯅꯗꯦ ꯌꯥꯝ ꯐꯥꯔꯠ ꯇꯧꯕꯁꯨ ꯂꯩꯌꯦꯀꯣ ꯃꯤ ꯈꯔ ꯉꯁꯥꯏꯁꯨ ꯀꯅꯥꯅ ꯀꯣꯜ ꯇꯧꯔꯛꯑꯒ ꯀꯔꯤ ꯏꯟꯁꯥꯡ ꯆꯥꯕ꯭ꯔꯥ ꯍꯥꯏꯔ ꯑꯗꯨ ꯆꯥꯏ ꯍꯥꯏ ꯍꯥꯎꯕ꯭ꯔꯥ ꯍꯥꯏꯔ ꯅꯡ ꯊꯣꯡꯗꯕꯒꯤ ꯍꯥꯎ ꯑꯗꯨꯗ ꯁꯣꯡꯅꯤꯡꯉꯥꯏ ꯑꯩꯗꯤ ꯑꯗꯨꯒꯨꯝꯕꯗꯣ
ꯑꯗꯨ ꯐ꯭ꯂ ꯑꯣꯏ ꯐ꯭ꯂ ꯇꯧꯔꯒ ꯀꯣꯜ ꯇꯧꯕꯗꯤ ꯑꯩꯗꯤ ꯇꯧꯅꯤꯡꯗꯦ
ꯎꯝ
ꯃꯍꯟꯗꯣ ꯄꯗꯤ ꯆꯠꯇꯏ ꯌꯥꯌꯦ ꯆꯠꯄ ꯌꯥꯏ ꯌꯥꯒꯅꯤ ꯑꯗꯨꯒ ꯕꯦꯁ ꯅꯨꯄꯥ ꯃꯆꯥꯗ ꯃꯤ ꯃꯔꯤ ꯇꯣꯡꯕꯅꯦ ꯑꯩꯈꯣꯏꯗꯤ ꯀꯉꯦ ꯑꯦꯗꯖꯁ ꯇꯧ ꯌꯦ ꯑꯗꯨꯒ ꯃꯥꯒꯤ ꯎꯝ ꯎꯝ
ꯇꯥꯏ ꯇꯥꯏꯌꯦ꯫ ꯑꯩ ꯐꯪꯉꯦ ꯍꯣꯏ꯫
ꯁꯤꯁꯨ ꯃꯤ ꯇꯧꯔꯔꯣꯏ ꯍꯥꯏꯔꯗꯤ ꯑꯗꯨꯝ ꯑꯃꯨꯛ ꯑꯗꯨꯝ ꯊꯥꯔꯒ ꯑꯃꯨꯛ ꯀꯣꯜ ꯇꯧꯔꯛꯄ ꯌꯥꯏ꫰
ꯍꯣꯏ ꯍꯣꯏ ꯑꯩ ꯑꯃꯨꯛ ꯊꯝꯃꯒ ꯇꯧꯔꯛꯑꯒꯦ꯫
ꯎꯝ꯫